ꯇꯥꯔꯕꯣ
ꯇꯥꯔꯦ ꯇꯥꯔꯦ
ꯎꯝ ꯑꯩ ꯅꯦꯠ ꯀꯩꯝ ꯇꯧꯗꯦꯀꯣ
ꯇꯧꯗꯦꯗ ꯉꯜꯂꯤꯕꯅꯤꯅ ꯅꯪ ꯅꯦꯠ ꯂꯣꯏꯔꯕꯣ ꯍꯥꯏꯁꯦ
ꯅꯠꯇꯦꯗ ꯑꯩꯅ ꯍꯥꯏꯗꯤ ꯑꯩꯒꯤ ꯀꯩꯅꯣꯗꯣ ꯅꯦꯠꯇꯣ ꯀꯩꯇ ꯇꯧꯗꯕ ꯍꯥꯏꯗꯤ
ꯇꯧꯗꯤꯌꯦ
ꯃꯥꯏ ꯇꯧꯋꯥꯔꯗꯣ ꯀꯥꯗꯕ ꯌꯥꯎꯋꯦꯕ
ꯑꯗꯨꯒꯤ ꯑꯁ ꯉꯁꯤ ꯑꯦꯛꯖꯥꯝ ꯂꯩ ꯂꯩꯔꯝꯃꯦꯕꯣ
ꯄꯨꯡ ꯀꯌꯥꯗꯒꯤ
ꯄꯨꯡ ꯑꯃꯗꯒꯤ ꯃꯔꯤꯐꯥꯎ
ꯑꯣ
ꯑꯗꯨꯕꯨꯗꯤ ꯑꯩꯗꯤ ꯍꯧꯖꯤꯛ ꯇꯧꯕ ꯂꯣꯏꯁꯜꯂꯝꯃꯒꯦ ꯑꯗꯨꯒ ꯑꯗꯨꯝ ꯅꯪꯅ ꯇꯧꯅꯤꯡꯀꯥꯟꯗ ꯐꯣꯟ ꯇꯧꯔꯒ ꯍꯥꯏꯔꯛꯑꯣ ꯑꯗꯣ ꯄꯥꯏꯔꯤꯀꯥꯟ ꯑꯩꯒꯤ ꯑꯃ ꯂꯣꯏꯁꯟꯒ꯭ꯔ ꯗꯤ ꯋꯥꯏ ꯑꯃ ꯁꯪꯑꯅꯤ ꯑꯗꯣ ꯑꯃꯨꯛ ꯍꯦ ꯍꯦꯟꯅ ꯍꯦꯟꯅ ꯊꯣꯛꯇꯣꯔꯛꯇꯣꯏꯔꯣ ꯊꯣꯛꯔꯛꯇꯣꯏꯔꯣ ꯈꯪꯗꯦ ꯍꯥꯏꯕ
ꯊꯣꯛꯂꯛ ꯑꯣꯏ ꯊꯣꯛꯂꯛ ꯑꯣꯏ ꯊꯥꯔꯇꯤ ꯀꯣꯜ ꯈꯛꯇꯅꯦ
ꯑꯗꯣ ꯑꯩ ꯍꯧꯖꯤꯛ ꯇ꯭ꯋꯦꯟꯇꯤ ꯅꯥꯏꯟ ꯊꯣꯛꯛꯏꯕ ꯇ꯭ꯋꯦꯟꯇꯤ ꯁꯤꯛꯁ ꯕꯥꯏ ꯇ꯭ꯋꯦꯟꯇꯤ ꯅꯥꯏꯟ
ꯑꯗꯨ ꯌꯧꯔꯗꯤ ꯈꯪꯗ꯭ꯔꯦꯍꯦ
ꯂꯦꯡꯈꯠꯇ꯭ꯔꯤꯕꯣ
ꯂꯦꯡ ꯈꯠꯂꯨꯔꯦ
ꯉꯁꯤꯗꯤ ꯋꯀꯤꯡ ꯆꯠꯄꯒꯤ ꯁ꯭ꯇꯦꯇꯁ ꯊꯝꯃꯛꯇꯕ꯭ꯔꯥ ꯀꯩꯅꯣꯝ ꯇꯧꯋꯤꯗ
ꯎꯝ ꯑꯩ ꯒ꯭ꯔꯨꯞꯇꯗꯪ ꯊꯥꯔꯝꯃꯦ
ꯑꯣꯗꯤ ꯌꯦꯡ ꯗꯦꯕ
ꯍꯝ
ꯕꯣꯜ ꯑ ꯕꯣꯜ ꯌꯦꯡꯗꯦ ꯍꯥꯏꯕ꯭ꯔꯣ
ꯕꯣꯜ ꯌꯦꯡꯉꯤ
ꯔꯨꯅꯥꯗꯣꯅ ꯔꯨꯅꯥꯜ ꯗꯣꯅ ꯔꯣꯅꯥꯜ ꯑꯈꯣꯏ ꯑꯗꯨꯝ ꯁꯤꯊꯅꯕꯒꯤ ꯔꯣꯅꯥꯜꯗꯣꯅ ꯔꯣꯅꯥꯜꯗꯣꯅ ꯀꯥꯒꯔꯦꯅꯦ
ꯎꯝ ꯀꯥꯒꯔꯦ
ꯍꯌꯦꯡ ꯅꯈꯣꯏ ꯇꯥꯃꯣ ꯃꯦꯁꯤꯅꯤ ꯀꯃꯥꯏꯅ ꯇꯧꯗꯣꯏꯅꯣ ꯈꯪꯗꯦ
ꯈꯪꯗꯦ ꯍꯌꯦꯡ ꯇꯥꯃꯣ ꯃꯦꯁꯤꯗꯣ ꯃꯥ ꯇꯧꯔꯛꯇꯣꯏꯔ ꯇꯧꯔꯛꯑꯣꯏꯗꯣꯏꯔꯥ
ꯇꯧꯔꯛꯒꯅꯤ ꯇꯧꯔꯛꯒꯅꯤ ꯑꯍꯥꯟꯕ ꯊꯣꯛꯂꯛꯄ ꯂꯝꯅꯤ ꯀꯦꯞ ꯑꯣ ꯕꯥꯔꯗꯦꯒꯗꯣ ꯃꯣꯏ ꯀꯤꯄꯔꯗꯨ ꯈꯔ ꯂꯤꯡꯉꯦ ꯍꯥꯏꯕꯩ ꯋꯥꯅꯤ
ꯎꯝ ꯎꯝ ꯃꯣꯏꯒꯤꯄꯔꯗꯤ ꯂꯤꯡꯉꯦ ꯐꯖꯩ ꯃꯣꯏꯒꯤꯄꯔ
ꯑꯗꯨꯒ ꯐꯥꯏꯅꯦꯜꯗ ꯄꯣꯔꯇꯨꯒꯥꯜꯗ ꯃꯦꯁꯤꯒ ꯁꯥꯟꯅꯕ ꯑ ꯑꯥꯔꯖꯦꯟꯇꯤꯅꯥꯒ ꯁꯥꯟꯅꯔꯗꯤ ꯑꯁ ꯃꯩ ꯇꯥꯟꯅꯅꯤꯌꯦ ꯑꯗꯣ ꯑꯩꯗꯤ ꯍꯧꯖꯤꯛ ꯉꯁꯤ ꯆꯪꯉꯁꯨ ꯃꯊꯪꯒꯤ ꯑꯃꯨꯛ ꯁꯥꯟꯅꯔꯛꯄꯗ ꯔꯣꯅꯥꯗꯣ ꯑꯗꯨ ꯊꯥꯖꯗꯦꯅꯦ ꯃꯥꯒꯤ ꯑꯃꯨꯛꯃꯨꯛ ꯇꯧꯔꯒ ꯃꯊꯪꯗꯅ ꯑꯃꯨꯛ ꯐꯖꯅ ꯁꯥꯟꯅꯔꯝꯃꯒ ꯑꯃꯨꯛ ꯐꯖꯅ ꯁꯥꯟꯅꯗꯕ ꯃꯥ ꯍꯟꯗꯛ ꯃꯤꯅ ꯌꯥꯝ ꯁꯥꯎꯅꯩꯌꯦ ꯈꯪꯗꯦ
ꯃꯥꯁꯦ ꯍꯟꯇꯛꯅ ꯂꯣꯏꯔ ꯃꯥꯜꯂꯦꯗ
ꯂꯣꯏꯔꯦ ꯃꯤꯦꯁꯤꯁꯨ ꯂꯣꯏꯔꯦ ꯅꯦꯃꯥꯖꯁꯨ ꯂꯣꯏꯔꯦ ꯍꯥꯏꯕꯅꯤ ꯃꯣꯏ ꯑꯍꯨꯝꯁꯦ
ꯑꯗꯣ ꯍꯟꯗꯛꯇꯗꯤ ꯃꯣꯏꯒꯤ ꯃꯆꯥꯅꯨꯄꯥ ꯍꯣꯏ ꯊꯥꯗꯣꯔꯛꯇꯧ ꯃꯥꯜꯂꯦ
ꯎꯝ
ꯑꯗ ꯀꯩꯁꯨ ꯌꯥꯝ ꯀꯟꯅ ꯐꯖꯕꯗꯤ ꯑꯣꯏꯗ꯭ꯔꯤꯗ
ꯒ꯭ꯌꯥꯟ ꯇꯥꯗꯦ
ꯅꯣꯏꯗꯤ ꯅꯣꯏ ꯑꯉꯥꯡꯈꯩ ꯇꯨꯏꯁꯟ ꯆꯠꯈ꯭ꯔꯕꯣ
ꯎꯝ ꯇꯨꯏꯁꯟ ꯑꯅꯝꯕꯅ ꯆꯠꯅꯈ꯭ꯔꯦ ꯏꯆꯦꯁꯦ
ꯎꯝ ꯃꯣꯏ ꯃꯣꯏ ꯀꯌꯥ ꯂꯩꯍꯧꯔꯤꯕ
ꯀꯌꯥ ꯂꯩꯍꯧꯕꯅꯣ ꯈꯪꯗꯦ ꯑꯉꯥꯡ ꯇꯔꯥ ꯐꯅꯥ ꯂꯩꯔꯝꯃꯣꯢ ꯑꯌꯨꯛ ꯅꯨꯡꯊꯤꯜ ꯁꯤꯅꯦꯕ ꯌꯥꯝ ꯆꯠꯅꯔꯤꯁꯦ
ꯑꯣ ꯑꯗꯨꯗꯤ ꯃꯣꯏꯁꯦ ꯃꯣꯔꯅꯤꯡ ꯁꯦꯁꯟꯗꯅ ꯁꯕꯖꯦꯛ ꯑꯃ ꯑꯗꯨꯒ ꯏꯚꯤꯅꯤꯡꯗꯅ ꯁꯕꯖꯦꯛ ꯑꯃ ꯇꯧꯔꯤꯅꯤꯅꯦꯀꯣ
ꯅꯠꯇꯦ ꯁꯕꯖꯦꯛ ꯑꯅꯤ ꯑꯅꯤ ꯆꯠꯄꯁꯨ ꯌꯥꯎꯏ ꯑꯍꯨꯝ ꯆꯠꯄꯁꯨ ꯌꯥꯎꯏ ꯁꯞꯖꯦꯛ ꯑꯍꯨꯝ ꯇꯧꯕ ꯅꯨꯡꯊꯤꯟꯗ ꯆꯠꯇꯕꯤꯗꯅꯦ ꯑꯌꯨꯛꯇ ꯂꯣꯏꯁꯤꯟꯕꯁꯨ ꯌꯥꯎꯋꯦꯕ ꯁꯕꯖꯦꯛ ꯑꯍꯨꯝꯒ ꯇꯧꯊꯣꯛꯑꯒ
ꯎꯝ
ꯑꯗꯨꯒ ꯃꯣꯔꯅꯤꯡꯗ ꯃꯣꯔꯅꯤꯡꯗ ꯑꯅꯤ ꯇꯧꯔꯒ ꯅꯨꯡꯊꯤꯟꯗꯅ ꯑꯃ ꯇꯧꯕ ꯁꯨꯃꯥꯏꯅꯅꯦꯕ ꯇꯧꯅꯩꯁꯦ ꯇꯔꯥꯗꯒꯤꯅꯥ ꯄꯨꯡ ꯑꯅꯤ ꯃꯈꯥꯏ ꯑꯗꯨꯋꯥꯏꯐꯥꯎꯗꯤ ꯀꯔꯤꯝ ꯆꯠꯅꯔꯣꯏ ꯇꯨꯢꯁꯟ ꯍꯣꯏ ꯃꯣꯏ ꯗꯨꯀꯥꯟ ꯆꯠꯅꯤꯡꯕ ꯕꯖꯥꯔ ꯆꯠꯅꯤꯡꯕꯗꯤ ꯍꯣꯏ ꯆꯠꯅꯤꯀꯣ ꯑꯗꯨ ꯃꯇꯨꯡ ꯇꯨꯏꯁꯟꯗꯤ ꯑꯗꯨ ꯑꯗꯨꯕꯨꯗꯤ ꯆꯞ ꯌꯨꯡ ꯂꯩꯒꯔꯥꯅꯤ
ꯎꯝ ꯅꯨꯡꯉꯥꯏꯔꯦ ꯃꯣꯏ
ꯎꯝ ꯥ
ꯀꯩ ꯀꯩ ꯇꯧꯔꯝꯃꯤꯅꯣ
ꯀꯩꯁꯨꯝ ꯇꯧꯗꯦꯗ ꯑꯩ ꯕꯣꯜ ꯌꯦꯡꯉꯝꯃꯒ ꯑꯗꯨꯝ ꯍꯧꯒꯣꯜꯂꯛ ꯑꯒ ꯕ꯭ꯔꯁ ꯇꯧ ꯂꯣꯏꯔꯦ ꯉꯥꯛ ꯐꯝꯃꯦ
ꯑꯣ ꯕ꯭ꯔꯦꯛꯐꯥꯁ ꯆꯥꯗ꯭ꯔꯤ
ꯆꯥꯗꯦ ꯆꯥꯅꯤꯡꯗꯦ ꯀꯩ ꯆꯥꯁꯤꯒꯦ ꯈꯜꯂꯤ
ꯕ꯭ꯔꯦꯛꯐꯥꯁꯕꯨ ꯀꯩꯅꯣ ꯌꯦꯔꯨꯝ ꯑꯃ ꯆꯥꯔꯣ ꯂꯐꯣꯏ ꯑꯃ ꯆꯥꯔꯣ
ꯌꯦꯔꯨꯝ ꯂꯐꯣꯏ ꯂꯣꯏꯈ꯭ꯔꯦ
ꯁꯪꯒꯣꯝ ꯂꯩꯔꯗꯤ ꯁꯪꯒꯣꯝ ꯊꯛꯑꯣ ꯂꯩꯇ꯭ꯔꯒꯅ ꯏꯁꯤꯡꯅ ꯃꯦꯜꯂꯣ
ꯏꯁꯤꯡꯕꯨꯗꯤ ꯊꯛꯑꯦꯅ ꯁꯪꯒꯣꯝ ꯊꯥꯛꯅꯤꯡꯗꯦ ꯁꯪꯒꯣꯝꯗꯣ ꯑꯩ ꯏꯁꯤꯡ ꯑꯁꯥꯕ ꯇꯧꯔꯒ ꯁꯪꯄꯣꯝꯗꯨ ꯊꯤꯠꯂ ꯊꯤꯠꯂ ꯇꯧꯕꯗꯣ ꯑꯩꯉꯣꯟꯗ ꯅꯨꯡꯉꯥꯏꯇꯦꯕ
ꯑꯩꯖꯨ ꯀꯨꯏꯔꯦ ꯕ꯭ꯔꯦꯛꯐꯥꯁ ꯆꯥꯈꯤꯗꯕ ꯑꯗꯨꯅ ꯍꯟꯗꯛꯇꯤ ꯆꯥꯕ ꯃꯇꯝꯖꯤ ꯌꯥꯝ ꯁꯣꯏꯑꯦꯕ ꯑꯩꯗꯣ
ꯑꯔꯩ ꯑꯔꯩꯕ ꯄꯪꯆꯥ ꯆꯅꯤꯡꯉꯤ ꯊꯑꯣꯏꯅꯒ ꯂꯐꯣꯏ ꯁꯪꯒꯣꯝ ꯌꯦꯉꯥꯒ
ꯍꯟꯗꯛꯇꯤ ꯑꯩꯗꯣ ꯆꯥꯕ ꯇꯥꯏꯃꯤꯡ ꯌꯥꯝ ꯁꯣꯏꯑꯦꯕ ꯑꯗꯨꯒꯤ ꯑꯩꯅ ꯍꯥꯟꯅ ꯆꯥꯔꯝꯕ ꯇꯥꯏꯃꯤꯡꯖꯦ
ꯍ
ꯎꯝ ꯄꯨꯡ ꯇꯔ ꯑ ꯇꯔꯦꯠ ꯃꯈꯥꯏ ꯑꯗꯩ ꯅꯤꯄꯥꯟ ꯃꯈꯥꯏ ꯁ꯭ꯋꯥꯏꯖꯤꯚꯥꯎꯒꯤ ꯃꯅꯨꯡꯗ ꯕ꯭ꯔꯦꯛꯐꯥꯁ ꯄꯤꯔꯅꯤꯀꯣ
ꯑꯣꯏ
ꯑꯗꯨꯒ ꯑꯗꯨꯒꯤ ꯑ ꯅꯤꯄꯥꯥꯟ ꯃꯈꯥꯏꯗꯒꯤꯅ ꯇꯔꯥꯃꯥꯊꯣꯏ ꯇꯥꯗ꯭ꯔꯤꯐꯥꯎꯒꯤ ꯃꯅꯨꯡꯖꯤꯗ ꯃꯣꯔꯅꯤꯡꯒꯤ ꯏꯁꯅꯦꯛ ꯄꯤꯔꯅꯤ ꯏꯁꯅꯦꯛ ꯄꯤꯔꯅꯤ ꯍꯥꯏꯗꯤ ꯃꯣꯔꯅꯤꯡꯒꯤ ꯃꯥꯒꯤ ꯑꯩꯈꯣꯏ ꯆꯥꯛ ꯂꯥꯝꯃꯛꯄ ꯀꯥꯟꯗ ꯊꯛꯄ ꯑꯗꯩꯗꯤ ꯀꯩ ꯀꯩꯅꯣ ꯑꯩꯈꯣꯏꯅ ꯆꯥꯕꯗꯣ ꯍꯩ ꯑ ꯍꯩ ꯅꯠꯇꯕꯤꯗ ꯑ ꯀꯩ ꯍꯥꯏꯅꯤ ꯕ꯭ꯔꯦꯛꯐꯥꯁꯇ ꯋꯥꯠꯍꯧꯕ ꯄ꯭ꯔꯣꯇꯤꯟꯒꯨꯝꯕ ꯐꯥꯏꯕꯔꯒꯨꯝꯕ ꯆꯥꯕꯗꯣ
ꯍꯣꯏ
ꯑꯗꯨ ꯆꯥꯔꯅꯤ ꯑꯗꯨꯒ ꯄꯨꯡ ꯇꯔꯥꯃꯥꯊꯣꯏꯗ ꯂꯟꯁ ꯂꯧꯔꯅꯤꯀꯣ
ꯎ
ꯑꯗꯩꯗꯤ ꯑꯃꯨꯛ ꯑꯗꯨꯗꯩ ꯂꯟꯁ ꯂꯧꯒꯤꯕꯗꯨꯅ ꯍꯣꯔꯦꯟ ꯄꯨꯡ ꯑꯍꯨꯝ ꯃꯈꯥꯏ ꯃꯔꯤ ꯑꯗꯨꯋꯥꯏꯗ ꯑꯃꯨꯛ ꯂꯥꯝꯃꯛꯀꯅꯤꯕ
ꯍꯣꯏ
ꯑꯗꯨ ꯂꯥꯝꯃꯛꯄ ꯀꯥꯟ ꯑꯗꯋꯥꯏꯗꯅ ꯆꯥ ꯊꯛꯀꯦꯔꯥ ꯅꯠꯇ꯭ꯔꯒ ꯏꯁꯤꯡꯒ ꯂꯐꯣꯏꯒ ꯆꯥꯒꯦꯔꯥ ꯑꯗꯨꯖꯨ ꯌꯥꯔꯦ ꯑꯗꯨꯒ ꯑꯃꯨꯛ ꯏꯚꯤꯅꯤꯡꯗꯅ ꯃꯥꯏ ꯗꯤꯟꯅꯔ ꯄꯤꯔꯅꯤ ꯑꯗꯨꯒ ꯑ ꯃꯦꯗꯤꯇꯦꯁꯟ ꯇꯧꯔꯒ ꯇꯨꯝꯃꯅꯤ ꯑꯗꯨ ꯍꯥꯟꯅ ꯇꯧꯔꯝꯕꯅꯦ ꯍꯧꯖꯤꯛꯇꯤ ꯃꯦꯗꯤꯇꯦꯁꯟ ꯇꯥꯏꯃꯤꯡꯗꯣ ꯑꯩꯉꯣꯟꯗ ꯑꯃꯨꯛ ꯈꯔꯕꯨꯗꯤ ꯐꯪꯉꯦ ꯑꯗꯣ ꯑꯃꯨꯛ ꯇꯧꯕ ꯍꯧꯔꯅꯤ ꯃꯦꯗꯤꯇꯦꯁꯟꯗꯣ ꯑꯩꯕꯨ ꯀ꯭ꯂꯥꯁ ꯂꯩꯕ ꯇꯥꯏꯃꯤꯡꯗꯤ ꯃꯦꯗꯤꯇꯦꯁꯟ ꯇꯧꯕ ꯉꯝꯗꯦ
ꯄꯨꯡ ꯀꯌꯥꯕꯧ ꯊꯣꯛꯄ
ꯍꯥꯥ
ꯆꯥꯒꯤꯅꯦ
ꯅꯪꯒꯤ ꯇꯥꯏ ꯇꯥꯏ
ꯅꯨꯡꯗꯥꯡꯒꯤꯅꯦ
ꯑꯥ
ꯄꯨꯛ ꯀꯌꯥꯚꯧꯅꯣꯕ ꯅꯪꯒꯤ ꯀ꯭ꯂꯥꯁꯁꯦ
ꯃꯥꯄꯟꯗꯩ ꯇꯔꯥꯕꯥꯎ
ꯑꯣ ꯑꯗꯨꯛ ꯑꯣ ꯑꯗꯨꯒ ꯂꯣꯏꯔꯦ
ꯎꯝ ꯑꯗꯣ ꯄꯥꯔꯁꯣꯅꯦꯜ ꯃꯤꯇꯤꯡ ꯑꯣꯏꯔꯗꯤ ꯇꯔꯥꯃꯥꯊꯣꯏ ꯑꯗꯨꯃꯥꯏꯅ ꯇꯔꯥꯃꯥꯊꯣꯏ ꯑꯗꯨꯃꯥꯏꯅ ꯂꯩꯌꯦ ꯑꯁ ꯊꯦꯡꯅ ꯊꯦꯡꯅ ꯇꯨꯝꯃꯤꯗ ꯑꯩ ꯍꯟꯗꯛꯇꯤ ꯍꯥꯟꯅ ꯇꯨꯝꯃꯝꯕꯖꯤꯅ ꯄꯨꯡ ꯃꯥꯄꯟꯁꯤꯗ ꯇꯨꯝꯃꯦꯕ ꯄꯨꯡ ꯅꯤꯄꯥꯥꯟ ꯃꯈꯥꯏꯗꯒꯤ ꯃꯦꯗꯤꯇꯦꯁꯟ ꯇꯧꯔꯒ ꯃꯥꯄꯜ ꯄꯥꯎ ꯇꯧꯔꯦꯗꯅ ꯑꯗꯨꯒ ꯄꯨꯡꯒꯥꯏ ꯑꯃ ꯃꯦꯗꯤꯇꯦꯁꯟ ꯇꯧꯔꯒ ꯇꯨꯝꯗꯣꯏꯅꯦꯕ
ꯍꯣꯏ
ꯑꯗꯣ ꯍꯧꯖꯤꯛꯇꯤ ꯑꯗꯨꯃꯥꯏꯅ ꯃꯦꯗꯤꯇꯦꯁꯟ ꯇꯧꯊꯣꯛꯑꯒ ꯀ꯭ꯂꯥꯁ ꯑꯣꯏꯅ ꯌꯥꯎꯕꯤꯅꯦꯕ ꯑꯗꯨ ꯀ
ꯄꯨꯡ ꯇꯔꯥꯃꯥꯊꯣꯏꯗ ꯇꯨꯝꯃꯦ ꯑꯗꯨꯅꯗꯤ ꯏꯁꯥꯁꯤꯗꯤ ꯅꯨꯡꯉꯥꯏꯔꯦ ꯍꯟꯇꯛꯇꯤ ꯀꯣꯛꯀ ꯆꯛꯂꯤ ꯆꯛꯜꯂꯤ ꯇꯥꯎ ꯂꯩꯔꯦ ꯅꯣꯏ ꯅꯣꯏ ꯆꯥꯛ ꯊꯣꯡꯈ꯭ꯔꯕꯣ
ꯊꯣꯡꯉꯝꯃꯅꯤ ꯀꯥꯡꯁꯣꯏ ꯊꯣꯡꯍꯧꯕ꯭ꯔ ꯀꯩꯅꯣꯝ ꯇꯧꯍꯧꯕꯅꯤ
ꯌꯥꯁ ꯑꯍꯥꯎꯕ ꯊꯣꯡꯉꯤꯗ
ꯍꯥꯎꯕ ꯊꯣꯡꯉꯦ
ꯀꯥꯡꯁꯣꯏ ꯑꯣꯏꯔꯁꯨ ꯉꯥꯒ ꯊꯥꯛꯄꯗꯣ ꯅꯠꯇ꯭ꯔꯣ
ꯑꯥꯎ
ꯑꯁ ꯑꯩꯈꯣꯏ ꯀꯥꯡꯁꯣꯏ ꯍꯥꯏꯔꯒ ꯉꯥ ꯊꯥꯛꯇꯕ ꯑꯃ ꯆꯥꯈ꯭ꯔꯦꯅꯦ
ꯍ
ꯑꯗꯨꯒ ꯑꯩꯅ ꯇꯦꯡꯒꯤꯗ ꯑꯣꯖꯥꯒꯤ ꯃꯌꯨꯝꯗ ꯍꯣꯁꯇꯦꯜ ꯑꯣꯏꯅ ꯊꯝꯕꯒꯤ ꯂꯩꯔꯛꯄꯗꯣ
ꯑꯥ
ꯑꯗꯨꯒꯤꯗꯨꯗꯗꯤ ꯌꯥꯝ ꯅꯨꯡꯉꯥꯏ ꯍꯥꯏꯗꯤ ꯎꯝ ꯑꯩꯈꯣꯏꯁꯦ ꯑꯗꯨꯗ ꯑꯩꯈꯣꯏ ꯑꯣꯖꯥꯅ ꯄꯤꯖꯔꯛꯄꯁꯦ ꯑꯆꯝꯕ ꯉꯥꯛꯇ ꯄꯤꯖꯩ ꯍꯥꯏꯗꯤ ꯀꯥꯡꯁꯣꯏ ꯑꯣꯏꯇꯥꯔꯒꯁꯨ ꯃꯅꯥ ꯃꯁꯤꯡꯁꯦ ꯉꯁꯤꯁꯤꯅ ꯍꯪꯒꯥꯝꯒ ꯀꯩꯀꯩ ꯑꯇꯩ ꯑꯇꯣꯞꯄ ꯃꯅꯥ ꯃꯁꯤꯡꯁꯤ ꯌꯥꯅꯔꯒ ꯄꯤꯖꯔꯅꯤꯗꯅ
ꯑꯥ
ꯑꯗꯨꯒ ꯑꯃꯨꯛ ꯍꯌꯦꯡꯁꯤꯅ ꯑꯃꯨꯛ ꯍꯪꯒꯥꯝ ꯀꯩꯀꯥ ꯌꯥꯎꯗꯕꯤꯗ ꯑꯇꯣꯞꯄ ꯃꯅꯥ ꯃꯁꯤꯡꯁꯦ ꯑꯃꯨꯛ ꯊꯣꯡꯕꯤꯗꯣꯏꯅꯦꯕ ꯑꯗꯨꯝ ꯉꯥꯛꯑꯒꯁꯨ ꯑꯩꯈꯣꯏꯒꯤ ꯑ ꯉꯥꯗꯣ ꯑꯆꯧꯕ ꯌꯣꯜꯂꯤꯗꯅ ꯀꯩꯊꯦꯜꯗ
ꯑ
ꯑꯗꯨꯒꯤ ꯗꯒꯤ ꯑꯌꯥꯏꯕꯗꯨ ꯂꯩꯔꯒ ꯍꯥꯞꯄꯤꯕ ꯑꯗꯨꯝ ꯑꯗꯨꯗꯨꯒꯤ ꯑꯁ ꯈꯪꯗꯦ ꯌꯥꯝꯅ ꯀꯩꯅꯣ ꯇꯧꯅ ꯆꯥꯔ ꯑꯗꯨꯒ ꯏꯂꯚꯦꯟ ꯇꯨꯋꯦꯜꯕꯇꯗꯤ ꯂꯣꯏꯔꯦ
ꯃꯩꯁꯦ ꯃꯨꯠꯈ꯭ꯔ ꯃꯥꯜꯂꯦꯅ ꯇꯧꯔꯤꯁꯦ
ꯑꯁ ꯈꯪꯗꯦꯗ ꯍꯧꯖꯤꯛꯇꯤ ꯌꯨꯝꯗ ꯂꯩꯕꯅꯤꯅ ꯑꯃꯨꯛ ꯈꯔ ꯐꯩ
ꯍ
ꯑꯁ ꯑꯩꯅ ꯑꯥꯗ ꯆꯠꯂꯨꯕꯒꯤ ꯃꯣꯏ ꯑꯁꯣꯝꯗ ꯌꯥꯝꯅ ꯄꯥꯝꯅ ꯆꯥꯅꯕ ꯆꯤꯟꯖꯥꯛ ꯍꯥꯏ ꯇꯥꯔꯗꯤ ꯑꯆꯥꯄꯣꯠꯀꯨꯝꯕꯁꯦꯀꯣ
ꯑꯥ
ꯑꯩꯈꯣꯏꯒꯤ ꯍꯜꯂꯨꯋꯥꯗꯣ ꯇꯟꯒꯤ ꯇꯥꯏꯞꯇ ꯇꯪꯒꯤ ꯊꯥꯛ ꯅꯠꯇꯦ ꯍꯜꯨꯋꯥꯗꯨꯅ ꯃꯅꯨꯡꯗ ꯍꯥꯞꯄꯒ ꯃꯣꯃꯣꯒꯤ ꯇꯥꯏꯞꯇ ꯏꯣ ꯃꯦꯗꯟ ꯃꯊꯛꯇꯣ
ꯑ
ꯑꯗꯨꯒ ꯑ ꯃꯣꯏꯒꯤ ꯏꯁꯇꯤꯝ ꯇꯧꯕꯗꯣ ꯑꯗꯨꯃꯥꯏꯅ ꯇꯧꯊꯣꯛꯑꯦꯗꯅ ꯑꯗꯨꯕꯨ ꯆꯥꯏꯕ ꯃꯣꯏꯗꯤ ꯑꯩꯗꯤ ꯃꯣꯃꯣ ꯌꯥꯝ ꯆꯥꯎꯋꯦꯅ ꯈꯜꯂꯤꯅꯦꯕ
ꯎꯝ
ꯑꯗꯨꯒ ꯆꯥꯔꯀꯥꯟꯗ ꯑꯗꯨꯃꯥꯏ ꯃꯅꯨꯡꯗ ꯍꯂꯨꯋꯥꯗꯨ ꯌꯥꯎ ꯂꯩꯔꯝꯃꯦ ꯑꯗꯨꯒ ꯑꯦ ꯁꯤꯗꯤ ꯑꯅꯧꯕꯅꯤꯅ ꯍꯥꯏꯌꯦꯅ ꯃꯣꯏ ꯑꯁꯣꯝꯗꯤꯀꯣ
ꯎꯝ
ꯑꯆꯥꯄꯣꯠ ꯆꯥꯕꯁꯦ ꯑꯊꯨꯝꯕ ꯉꯥꯛꯇꯅꯤ ꯃꯣꯏꯅ ꯄꯨꯔꯀꯗꯧꯖꯤ ꯂꯔꯒ ꯑꯗꯨꯗꯤ ꯁꯣꯝꯗꯗꯤ ꯂꯣꯏꯔꯦ ꯑꯗꯣ ꯑꯩꯈꯣꯏꯗꯤ ꯆꯥꯕꯗꯗꯤ
ꯑ
ꯊꯨꯝꯍꯜꯂꯁꯨ ꯆꯥꯕ ꯌꯥꯗꯦ ꯑꯗꯨꯒ ꯑꯗꯨꯃꯥꯏꯅ ꯇꯧꯔ ꯆ ꯁꯟꯈ꯭ꯔꯒ ꯅꯨꯡꯗꯥꯡ ꯆꯥꯛ ꯆꯥ ꯌꯥꯗꯦ ꯀꯥꯡꯗꯤ ꯐꯖꯅ ꯆꯤꯛꯏꯕꯣ
ꯎ ꯀꯥꯡ ꯍꯥꯏꯔꯒꯅꯦ ꯑꯩ ꯀꯥꯁꯤꯁꯨ ꯊꯣꯡꯅꯥꯎ ꯄꯥꯟꯗꯕꯒꯤꯅꯦ ꯑꯗꯨꯝ ꯐꯨꯟꯖꯜꯂ ꯂꯩꯕꯒꯤꯅꯦ
ꯎꯝ
ꯀꯥꯡꯁꯦ ꯊꯣꯛꯐꯝ ꯂꯩꯇꯕꯒꯤ ꯃꯩ ꯃꯨꯠꯈ꯭ꯔꯗꯤꯅꯦ
ꯎꯝ
ꯑꯗꯨꯝ ꯄꯥꯡꯁꯤ ꯆꯤꯛꯇꯣꯏꯅꯦ ꯑꯩ ꯍꯧꯖꯤꯛ ꯒꯠ ꯅꯥꯏ ꯊꯥꯕꯅꯤꯗꯣ
ꯇꯅꯣ ꯑꯝ ꯄꯕꯥꯝꯕꯤꯗꯤ ꯐꯅꯤ
ꯑꯁ ꯄꯥꯟꯒꯗꯕꯗꯣ ꯄꯥꯜꯂꯒꯦꯅ ꯃꯤꯁ ꯑꯣꯏꯅ ꯍꯥꯏꯌꯦꯕꯀꯣ ꯄꯥꯅꯒꯦ ꯇꯧꯕꯗꯣ ꯑꯩꯈꯣꯏ ꯁꯤꯒꯤ ꯍꯣꯁꯇꯦꯜꯒꯤ ꯌꯨꯝꯕꯨꯗꯣ
ꯎꯝ
ꯑꯗꯨꯒ ꯁꯤ ꯃꯣꯏ ꯃꯅꯤꯡꯗ ꯂꯩꯕ ꯃꯌꯥꯝꯒ ꯌꯥꯅꯗꯕ ꯍꯥꯏꯇꯥꯔꯦ ꯑꯗꯨꯗꯨꯒꯤ ꯃꯅꯤꯡꯂꯣꯝꯗ ꯊꯣꯡꯒꯥꯎ ꯄꯥꯜꯂꯛꯀꯅꯨ ꯎꯟꯗꯦꯅ ꯈꯠꯅꯩꯌꯦ ꯅꯍꯥꯟꯁꯨ ꯅꯣꯡ ꯌꯨꯕꯒꯤ ꯃꯃꯤꯡꯂꯣꯝꯗ ꯍꯥꯏꯐꯦꯠ ꯁꯦꯝꯃꯦꯕ
ꯎ
ꯑꯗꯨꯒꯤꯁꯨꯦ ꯑꯁ ꯍꯥꯏꯗꯣꯛꯑ ꯍꯥꯏꯗꯣꯛꯑ ꯀꯥꯏꯅ ꯇꯧꯗꯅꯅꯦ ꯈꯠꯅꯩꯌꯦ ꯁꯦꯝꯃ ꯀꯝ ꯃꯈꯣꯟ ꯇꯥꯛꯅꯤꯡꯗꯦ ꯀꯥꯏꯅ ꯕꯤꯔꯥꯅ
ꯈꯪꯗꯦ ꯃꯣꯏ ꯑꯗꯣꯝꯗꯨꯁꯨ ꯈꯠꯅꯔꯗꯤ ꯕꯦꯔꯥ ꯍꯨꯠꯇ ꯀꯥꯏ